ꯍꯜꯂꯣ
ꯇꯥꯏ
ꯋꯥꯔꯤ ꯇꯧꯅꯔꯒ ꯇꯠꯂꯝꯃꯦ
ꯑꯗꯨꯅꯦ ꯑꯗꯨ ꯀꯗꯧꯔꯒꯦ ꯉꯔꯥꯡ
ꯑꯗꯣ ꯉꯔꯥꯡꯒꯤꯗꯨ ꯃꯤꯅ ꯍꯥꯏꯕꯗꯤ ꯁꯤꯗ ꯁꯤꯗ ꯗꯥꯔꯦꯛ ꯗꯥꯔꯦꯛ ꯍꯥꯏꯕꯗ ꯗꯥꯔꯦꯛ ꯗꯥꯔꯦꯛ ꯍꯥꯏꯕ ꯌꯥꯗ꯭ꯔꯅꯦ ꯀ꯭ꯔꯤꯒꯤ ꯎꯪꯉꯒ ꯍꯥꯏꯅꯤꯡꯗꯕꯤ ꯋꯥꯔꯤ ꯈꯔꯗꯤ ꯇꯧꯅꯤꯡꯕ ꯑꯗꯨꯕꯨ ꯑꯩꯅ ꯋꯥꯍꯥꯡ ꯍꯥꯡꯕꯗꯤ ꯄꯥꯎꯈꯨꯝ ꯂꯥꯛꯇꯕ ꯀꯩꯅꯣ
ꯑꯩꯗꯤ ꯂꯣꯏꯅ ꯍꯥꯏꯈ꯭ꯔꯦꯅ
ꯍꯥꯏꯗꯤ
ꯅꯆꯤꯟ ꯊꯤꯒꯅꯨ ꯑꯩꯅ ꯀꯣꯏꯔꯒ ꯍꯥꯏꯔꯁꯨ ꯑꯗꯨꯝ ꯀꯩꯅꯣ ꯍꯥꯏꯈ꯭ꯔꯦꯗꯤ ꯑꯁꯦꯡꯕ
ꯍꯣꯏ ꯃꯗꯨꯒꯤ ꯋꯥꯔꯤꯗꯨꯗꯤ ꯁꯤꯗꯗꯤ ꯍꯥꯏꯗꯤ ꯍꯥꯏꯕ ꯌꯥꯗꯦ ꯑꯗꯨꯕꯨ ꯑꯩꯅ ꯍꯥꯏꯔꯗ ꯅꯪ ꯋꯥꯆꯞꯇꯗꯤ ꯍꯥꯏꯕ ꯌꯥꯏꯗꯅ
ꯑꯗꯨ ꯍꯥꯏꯕꯗꯨꯗꯤ ꯉꯔꯥꯡ
ꯅꯤꯉꯜ ꯇꯧꯔꯨꯕ꯭ꯔꯣ ꯅꯣꯏ ꯇꯧꯔꯨꯕ꯭ꯔꯣ ꯍꯥꯏꯔꯗꯤ ꯀꯥꯏ ꯍꯥꯏꯕ
ꯑꯗꯨꯅꯤꯅ ꯃꯤ ꯈꯔ ꯑꯗꯨꯃꯥꯏꯅ ꯂꯩꯔꯒ ꯃꯤ ꯂꯣꯏꯅꯃꯛꯄꯨ ꯑꯗꯨꯃꯥꯏꯅ ꯇꯧꯔꯝꯒꯅꯤ ꯈꯟꯕꯗꯤ ꯐꯠꯇꯦ ꯍꯥꯏꯕꯅꯤ ꯇꯥꯏꯁꯨ
ꯎꯝ ꯇꯔꯃꯅꯤꯗ ꯑꯣꯏꯁꯨꯅ
ꯏ ꯁꯥꯎꯕ ꯍꯒꯅꯤ ꯀꯣ
ꯁꯥꯎꯕꯅꯦ ꯁꯤꯗ ꯌꯦꯠ ꯅꯥꯔꯁꯦ ꯏꯕꯥꯅꯤ
ꯌꯦꯠꯅꯅꯤꯡꯗꯦ
ꯁꯥ
ꯍꯣꯏ ꯑꯩ ꯄꯪꯁꯥꯎ ꯁꯥꯎꯕꯗ ꯂꯩꯩꯗꯦ ꯀꯟꯇ꯭ꯔꯣꯜꯗ ꯂꯩꯕꯅꯦ
ꯑꯠꯆꯥꯥ
ꯑꯩ ꯁꯥꯎꯕ ꯍꯧꯗ ꯑꯩ ꯋꯥꯡ ꯉꯥꯡꯅꯤꯡꯗꯦꯕ ꯕꯨꯡꯉꯣ ꯃꯤ ꯀꯅꯥꯁꯨ ꯅꯉꯣꯟꯗꯁꯨ ꯉꯥꯡꯕ ꯇꯣꯛꯄꯤꯒꯅꯦꯕ ꯀꯔꯤ
ꯑꯩꯅ ꯂꯩꯐꯝ ꯖꯒꯥꯗꯣ ꯂꯦꯟꯁ꯭ꯂꯥꯏꯠ ꯋꯥꯔꯅꯤꯡ ꯖꯣꯟ ꯍꯥꯏꯅ
ꯊꯣꯔꯥꯢꯗꯅꯦ ꯊꯣꯔꯥꯏꯅꯦ
ꯍꯩꯁ ꯇꯁꯅꯤꯍꯦ ꯅꯪꯁꯨ
ꯁꯤꯐꯥꯎꯗꯤ ꯑꯩꯁꯨ ꯌꯦ ꯑꯩꯒꯤ ꯖꯒꯥꯗꯣ ꯖꯣꯟ ꯃꯔꯤꯗ ꯖꯅꯤꯅꯦ ꯑꯩꯈꯣꯏ ꯑꯩꯒꯤ ꯖꯒꯥꯗ
ꯑꯣꯥ
ꯑꯁ ꯈꯪꯗꯦ ꯍꯟꯗꯛ ꯑꯥꯔꯠ ꯀ꯭ꯋꯦꯛ ꯂꯥꯛꯄꯗꯣ ꯑꯁ ꯑꯩ ꯀꯤꯌꯦꯖꯦꯡꯕ ꯑꯥꯔꯠ ꯀ꯭ꯋꯦꯛꯁꯦ ꯍꯟꯗꯛ ꯂꯀꯗꯧ ꯃꯥꯂꯦ
ꯔ ꯀꯨꯏ ꯇꯤ ꯀꯤꯌꯦ ꯍꯥꯟꯅ ꯌꯥꯝ ꯆꯥꯎꯅ ꯇꯧꯈꯤꯕꯗꯣ ꯑꯗꯨꯗ ꯎꯝ ꯑꯩꯈꯣꯏ ꯏꯕꯣꯛꯈꯣꯏꯒꯤ ꯌꯨꯝꯗꯣ ꯀꯥꯏꯌꯦꯕꯀꯣ
ꯑꯣ ꯈꯨꯟ ꯈꯨꯟꯗꯔꯣ
ꯑꯧ ꯈꯨꯟꯗ
ꯌꯨꯝꯁꯥ
ꯃꯣꯏꯗꯣ ꯑꯁ ꯑꯗꯨ ꯅꯨꯃꯤꯠꯇꯣ ꯑ ꯀꯤꯕꯅꯤꯍꯦ
ꯈꯣꯏꯅ ꯅꯪ ꯀꯤꯔꯒ ꯀꯥꯞꯄ꯭ꯔꯣ
ꯀꯞꯤ ꯀꯞꯇꯤ ꯀꯞꯇꯦꯗ ꯏꯃꯥ ꯀꯈꯣꯢ ꯇꯨꯝꯕꯅꯦꯕꯒꯣ ꯑꯗꯨꯗ ꯎꯝ ꯑꯗꯨꯃꯥꯏꯅ ꯂꯥꯛꯄ ꯀꯥꯟꯗ ꯃꯄꯥꯟꯗ ꯆꯦꯟ ꯊꯣꯛꯑꯦꯕ ꯏꯃꯥ ꯒ ꯏꯕꯥꯅꯤꯗꯣ ꯑꯗꯨ ꯏꯅꯥꯎꯅꯄꯥꯗꯣ ꯂꯩꯍꯧꯕ ꯑꯗꯨꯁꯨ ꯑꯃꯨꯒ ꯂꯧꯕ ꯆꯪꯕꯅꯤ ꯅꯁ ꯌꯥꯝ ꯀꯤꯌꯦ ꯏꯕꯣꯛ ꯈꯣꯏꯗꯣ ꯂꯩꯕꯥꯛꯀꯤ ꯌꯨꯝ ꯑꯣꯏꯕꯀꯣ ꯂꯩꯔꯡꯒꯤ ꯂꯩꯕꯥꯛ ꯊꯥꯕꯗꯣ
ꯎꯝ ꯎꯝ
ꯑꯗꯨꯃꯥꯏꯟ ꯗꯨꯝ ꯀꯥꯥꯏꯕꯅꯦ ꯂꯣꯏꯅ ꯅꯣꯡ ꯆꯨꯔꯦ ꯑꯩꯈꯣꯏꯗꯤ
ꯑꯗꯨꯗꯔꯥ
ꯑꯥ
ꯑꯩ ꯂꯥꯛꯑꯣꯔꯣ
ꯀꯩꯗ
ꯅꯣꯡ ꯆꯨꯔꯛꯄꯒꯤ ꯂꯥꯛꯑꯣꯔꯣ
ꯅꯣꯡ ꯆꯨꯔ ꯅꯡ ꯂꯥꯛꯄꯒ ꯀꯔꯤ ꯃꯔꯤ ꯂꯩꯒꯦ
ꯑꯗꯨ ꯅꯣꯡ ꯆꯨꯔꯗꯤ ꯏꯪꯉꯅꯤꯅ ꯑꯩ ꯂꯥꯛꯑꯗꯤ ꯈꯔ ꯁꯥꯔꯛꯀꯅꯤꯗꯅ ꯑꯗꯨꯝ
ꯌꯥꯝ ꯁꯥꯏꯌꯦ
ꯑꯁ ꯂꯥꯛꯍꯟꯅꯤꯡꯗꯕꯗꯣ ꯂꯥꯛꯑꯣ ꯍꯥꯏꯔꯗꯤ
ꯅꯠꯇꯦ ꯑꯩ ꯑꯩ ꯀꯩꯅꯣꯝꯃ ꯍꯥꯏꯒꯦ ꯅꯃꯥꯟꯅꯕ ꯑꯃꯗ ꯑꯩꯅ ꯅꯪꯉꯣꯟꯗ ꯐꯅꯤꯕꯣꯏ ꯍꯥꯏꯕ ꯅꯪ ꯅꯨꯡꯉꯥꯏꯇꯕ꯭ꯔꯣ
ꯅꯨꯡꯉꯥꯏꯇꯦ
ꯏ ꯌꯥ ꯑꯗꯨꯝ ꯃꯤꯡ ꯄꯟꯕ ꯌꯥꯗꯕꯒꯤ ꯍꯥꯏꯕꯅꯤꯅꯦ
ꯅꯨꯡꯉꯥꯏꯇꯕ ꯅꯠꯇꯦꯗ ꯌꯥꯅꯤꯡꯗꯕꯩꯅꯤꯗ
ꯀꯩꯁꯨ ꯈꯜꯂꯅꯨꯗ ꯃꯤꯡꯗꯣ ꯄꯟꯕ ꯌꯥꯗꯕꯒꯤꯅꯦ ꯅꯪ ꯃꯤꯡꯗꯤ ꯌꯥꯝ ꯄꯟꯅꯤꯡꯉꯤꯗ ꯑꯗꯨ ꯀꯔꯤ ꯎꯄꯥꯏ ꯂꯩꯕ꯭ꯔꯣ
ꯑ ꯑꯩ ꯃꯤꯡ ꯌꯥꯝ ꯑ ꯑꯩ ꯑꯩꯒꯤ ꯃꯤꯡ ꯌꯥꯝ ꯄꯟꯅꯤꯡꯉꯦꯕ
ꯑꯩꯗꯤ ꯅꯪꯒꯤ ꯃꯤꯡꯗꯣ ꯀꯧꯕ ꯅꯨꯡꯉꯥꯏꯕꯅꯦꯕ ꯑꯗꯣ ꯌꯥꯗ ꯕꯅꯤꯅ ꯐꯅꯤꯕꯣꯏ ꯈꯪꯕꯅꯦꯗꯥ ꯃꯥꯅꯁꯨ ꯍꯥꯏꯌꯦꯗ ꯅꯪ ꯐꯥꯒꯤ ꯑꯗꯨꯝ ꯇꯧꯋꯦ ꯍꯥꯏꯅ
ꯐꯥꯒꯤꯗꯤ ꯑꯗꯨꯝ ꯇꯧꯋꯦꯅꯥ
ꯑꯗꯨꯒꯤ ꯏꯕꯥꯅꯤ ꯑꯗꯨꯝ ꯈꯪꯅꯒꯗꯕ ꯋꯥꯗꯣ ꯉꯥꯡꯕꯅꯦꯗ ꯃꯥꯅ ꯃꯥꯅ ꯑꯗꯨꯝ ꯍꯥꯏꯔꯝꯒꯅꯤꯗ ꯑꯩꯗꯤ ꯏꯕꯥꯅꯤ ꯋꯥꯔꯤ ꯁꯥꯕ ꯀꯥꯟꯗꯀꯣ ꯑꯗꯨꯝ ꯍꯥꯏꯗꯤ ꯅꯪꯒꯤ ꯑꯗꯨꯝ ꯋꯥ ꯑꯩꯅ ꯑꯗꯨꯝ ꯂꯧꯊꯣꯛꯄꯅꯦꯕꯀꯣ ꯑꯗꯨꯝ ꯁꯥꯏ ꯁꯤ ꯁꯨꯃꯥꯏꯅ ꯁꯥꯔꯝꯃꯦ ꯃꯥꯒ ꯁꯥꯔꯝꯃꯦ ꯑꯗꯨꯝ ꯀꯅꯥ ꯀꯅꯥ ꯋꯥꯔꯤ ꯁꯥꯟꯅꯕ꯭ꯔꯥ ꯍꯥꯏꯕꯁꯨ ꯑꯗꯨꯝ ꯍꯥꯏꯅꯩꯌꯦꯕ ꯑꯗꯨꯒꯤ ꯅꯪꯒꯤ ꯃꯤꯡꯗꯣ ꯍꯥꯏꯕ ꯌꯥꯗꯕꯅꯤꯅ ꯑꯩꯅ ꯑꯗꯨꯝ ꯐꯅꯤꯕꯣꯏ ꯍꯥꯏꯅ ꯍꯥꯏꯕꯅꯤꯗ
ꯑꯗꯨꯒꯤ ꯑꯣꯏꯕ ꯃꯥꯜꯂꯦꯅꯦ ꯃꯥꯅ ꯃꯥꯅ ꯑꯩꯉꯣꯟꯗ ꯁꯨꯃꯥꯏ ꯍꯥꯏꯔꯛꯑꯦ ꯑꯁ ꯑ ꯉꯁꯥꯏ ꯋꯥꯔꯤ ꯁꯥꯔꯝꯕꯗꯣ ꯅꯪꯕꯨ ꯈꯔ ꯄꯥꯝꯕ ꯃꯥꯜꯂꯦ ꯀꯥꯏꯅ ꯍꯥꯏꯕ ꯋꯥꯔꯦ ꯅꯪꯗꯤ
ꯃꯥꯏ ꯅꯪ ꯄꯟꯕꯗꯨꯗ ꯈꯟꯕ ꯑꯣꯏꯔꯝꯃꯅꯤ
ꯑꯁ ꯑ ꯐꯒꯤ ꯇꯧꯕꯅꯤꯗ ꯍꯥꯏꯗꯦꯗ ꯀꯥꯏꯗꯒꯤ ꯅꯪꯁꯨ
ꯈꯪꯉꯦꯗ ꯑꯩꯁꯨ ꯑꯗꯨꯃꯥꯏꯅ ꯀꯔꯤ ꯍꯥꯏꯒꯦꯔꯣ ꯂꯣꯏꯅ ꯋꯥꯔꯤ ꯁꯥꯟꯅꯔ ꯂꯩꯕꯗꯨꯕꯨ
ꯃꯥꯅꯦ
ꯃꯥ ꯃꯥꯒꯁꯨ ꯉꯁꯥꯥꯏ ꯑꯩꯁꯦ ꯀꯔꯝꯕ ꯅꯨꯄꯥ ꯄꯥꯝꯕ꯭ꯔꯥ ꯍꯥꯏ ꯏꯕꯥꯅꯤ ꯍꯥꯏꯅꯩꯌꯦꯕꯀꯣ ꯃꯥꯒꯤ ꯃꯇꯥꯡꯗ ꯍꯥꯏꯒꯦ ꯇꯧꯔꯒ ꯑꯩꯗꯣ ꯅꯦꯠ ꯂꯣꯏꯒ꯭ꯔꯕ
ꯑꯠ ꯁꯥ ꯑꯗꯨꯒ ꯅꯪ ꯑꯩꯒ ꯋꯥꯔꯤ ꯁꯥꯒꯅꯤ ꯍꯥꯏꯕ꯭ꯔꯥ ꯁꯥꯏ ꯍꯥꯏꯕ꯭ꯔꯥ ꯑꯃ ꯍꯥꯏ ꯍꯥꯏꯔꯒ ꯍꯥꯏꯔꯝꯗꯕ ꯏꯇꯥꯎ
ꯍꯥꯏ ꯀꯔꯤ ꯍꯥꯏꯕ
ꯉꯁꯥꯏꯗꯣ ꯅꯪ ꯋꯥꯔꯤ ꯁꯥ ꯑꯩꯕꯨ ꯋꯥꯔꯤ ꯁꯥꯔꯒ ꯃꯥꯕꯨ ꯁꯥꯏ ꯍꯥꯏꯕ꯭ꯔꯥ ꯅꯠꯇ꯭ꯔꯒ ꯃ ꯅꯕꯥꯟꯅꯤ ꯋꯥꯔꯤ ꯋꯥꯔꯤ ꯁꯥꯕ ꯂꯣꯏꯔꯒ ꯑꯩꯉꯣꯟꯗ ꯋꯥꯔꯤ ꯁꯥꯒꯅꯤ ꯍꯥꯏꯕ꯭ꯔꯥ ꯀꯩꯅꯣꯝꯃ ꯍꯥꯏꯕꯒꯨꯝ ꯇꯧꯕꯅꯦꯕ
ꯎ ꯈꯪꯗꯦ
ꯎꯪꯈꯦ ꯀꯥꯏꯗꯦ ꯀꯥꯏꯗꯦ
ꯅꯪꯒ ꯋꯥꯔꯤ ꯁꯥꯟꯅꯔꯝꯃꯦ ꯍꯥꯏꯕ ꯑꯣꯏꯔꯝꯒꯅꯤꯍꯦ
ꯎꯝ ꯑꯣꯏꯔꯝꯕ ꯌꯥꯏ ꯍꯣꯏ
ꯏꯚꯤꯅꯤꯡꯗ ꯁꯥꯟꯅꯔꯝꯃꯤꯗꯅ ꯑꯗꯨꯗꯣ ꯑꯣꯏꯒꯅꯤ
ꯎꯝ ꯅꯪ ꯌꯦꯟꯁꯥ ꯑꯃ ꯆꯥꯕꯗ ꯃꯥꯒꯤ ꯁꯒꯨꯟ ꯁ꯭ꯀꯤꯟꯗꯣ ꯆꯥꯕ꯭ꯔꯣ
ꯑꯩ ꯌꯦꯟꯁꯥ ꯆꯥꯅꯤꯡꯗꯦ ꯆꯥꯗꯦ
ꯑꯣꯛ ꯑꯣꯛꯀꯤ ꯑꯣꯛꯁꯥꯒꯤ ꯁꯒꯨꯟꯕꯨꯨꯗꯤ ꯆꯥꯕ꯭ꯔꯣ
ꯎꯝ ꯑꯗꯨꯗꯤ ꯆꯥꯏꯌꯦ ꯅꯪꯗꯤ ꯆꯥꯗꯕ꯭ꯔꯣ
ꯆꯥꯏꯌꯦꯗ ꯆꯥꯗꯕ ꯂꯩꯇꯦꯗ ꯑꯩꯗꯤ ꯈꯖꯤꯡ ꯈꯛꯇꯅꯤ ꯆꯥꯗꯕꯁꯦ
ꯈꯖꯤꯡꯗꯤ ꯀꯩꯒꯤꯅꯣ
ꯈꯖꯤꯡꯁꯦ ꯆꯥꯕꯗ ꯑꯦꯂꯔꯖꯤ ꯍꯥꯒꯖꯕ
ꯑꯣ
ꯑꯗꯨ ꯏꯅ ꯌꯥꯗ꯭ꯔꯦ ꯆꯥꯅꯤꯡꯉꯁꯨ ꯅꯍꯥꯟꯗꯤ ꯆꯥꯔꯝꯕ ꯑꯗꯣ ꯈꯖꯤꯡꯅ ꯀꯃꯥꯏꯅ ꯑꯩ ꯑꯦꯂꯔꯖꯤ ꯊꯣꯛꯀꯦꯔꯥ ꯍꯥꯏꯕꯗꯤ ꯋꯥꯈꯟ ꯊꯣꯛꯇꯕꯗꯣ ꯈꯟꯗꯕꯗꯣ ꯕ꯭ꯂꯗ ꯇꯦꯁ ꯕ ꯏ ꯌꯦꯡꯉꯒ ꯇꯦꯁ ꯇꯧꯔꯒ ꯍꯣꯔꯦꯟ ꯂꯥꯁꯇ ꯈꯪꯉꯛꯄꯅꯤꯅꯦ ꯑꯗꯨꯗꯤ ꯅꯪ ꯂꯐꯣꯏ ꯆꯥꯕ꯭ꯔꯥ
ꯆꯥꯏꯌꯦꯅ
ꯈꯦ ꯅꯨꯄꯤꯕꯨ ꯂꯐꯣꯢ ꯆꯥꯕ ꯍꯥꯏꯕꯁꯦ ꯈꯔ ꯑꯣꯗ ꯇꯥꯗ꯭ꯔꯣ
ꯎꯝ ꯌꯨꯝꯗꯁꯨ ꯄꯥꯜꯂꯦꯅ ꯑꯈꯣꯏꯗꯤ
ꯄꯥꯜꯂꯦꯕ
ꯑꯧ ꯌꯨꯝꯗ ꯄꯥꯟꯕꯗꯣ ꯏꯃꯥꯅ ꯃꯨꯟꯕꯗꯣ ꯄꯤꯔꯛꯑꯦ ꯑꯗꯨ ꯆꯥꯏꯌꯦꯅ
ꯎꯝ
ꯑꯗꯨꯗꯤ ꯀꯔꯤꯕ ꯃꯩꯇꯩꯔꯣꯟꯗ ꯄꯥꯏꯅꯦꯄꯜ ꯍꯥꯏꯕꯁꯤ ꯆꯞ ꯆꯥ ꯀꯥꯎꯈ꯭ꯔꯦ
ꯎꯝ ꯊꯕꯤ ꯑꯋꯥꯏ ꯊꯕꯤ ꯍꯥꯏꯕ꯭ꯔ ꯑꯋꯥꯊꯕꯤ
ꯑꯋꯥꯊꯥꯕꯤ ꯅꯠꯇꯦ ꯑꯋꯥꯊꯥꯕꯤꯗꯤ ꯄꯥꯄꯌꯥꯅꯦ
ꯃꯥꯟꯅꯤꯅꯦ
ꯀꯔꯤ ꯀꯔꯤ ꯍꯥꯏꯕ ꯀꯥꯎꯈ꯭ꯔꯦ ꯄꯥꯏꯅꯦꯄꯜꯗꯤ
ꯄꯥꯏꯅꯦꯄꯜ ꯍꯥꯏꯕ꯭ꯔꯣ ꯑꯥꯝ ꯀꯔꯤ ꯄ ꯀꯤꯍꯣꯝ
ꯀꯤꯍꯣꯝ ꯀꯤꯍꯣꯝ ꯑ ꯍꯣꯏꯅꯦ ꯍ ꯈꯪꯗꯤ ꯈꯪꯉꯦꯅꯦ ꯀꯣꯛꯇ ꯂꯥꯛꯇꯕ
ꯑꯩꯁꯨ ꯀꯤꯍꯣꯝ ꯌꯥꯝ ꯆꯥ ꯆꯥꯕꯅꯦ ꯑꯗꯨ ꯀꯤꯍꯣꯝ ꯆꯥꯕꯗꯣ ꯑꯩꯗꯣ ꯂꯩꯗꯨ ꯀꯩꯅꯣ ꯇꯧꯋꯦꯕ ꯎꯝ ꯀꯔꯤꯕ
ꯂꯩ ꯌꯥꯠꯄ꯭ꯔꯣ
ꯌꯥꯠꯄ ꯍꯥꯏꯕꯁꯦ ꯀꯩꯅꯣ ꯕ꯭ꯔꯟ ꯇꯧꯕꯗꯨꯀꯣ ꯅꯍꯥꯟ
ꯎꯝ
ꯅꯍꯥꯟ ꯑꯁ ꯀꯩꯅꯣꯅꯦ
ꯅꯪꯒꯤ ꯗꯤꯁꯇꯔ꯭ꯕꯇ ꯊꯝꯗꯕꯒꯤꯅꯤ
ꯍꯣꯏ ꯍꯣꯏ ꯑ ꯀꯩꯅꯣꯃ ꯑꯩꯈꯣꯏ ꯃꯔꯨꯞ ꯅꯨꯄꯥ ꯑꯃ ꯇꯥꯡꯀꯨꯜ ꯅꯨ ꯄꯥꯗꯨꯅ ꯇꯧꯔꯛꯄ ꯑꯍꯣ ꯍꯥꯏꯈ꯭ꯔꯦ
ꯎꯝ ꯍꯥꯏꯈ꯭ꯔꯦ
ꯍꯩꯅꯧ ꯆꯥꯕ꯭ꯔꯣ ꯅꯪ
ꯍꯩꯅꯧ ꯆꯥꯕꯨꯗꯤ ꯆꯥꯏꯗꯣ ꯌꯥꯝ ꯄꯥꯝꯕꯗꯤ ꯑꯣꯏꯗꯦ
ꯑꯗꯨ ꯍꯩꯅꯧꯁꯦ ꯑꯃ ꯑꯃ ꯑꯣꯏꯗ꯭ꯔꯗꯤ ꯑꯃꯗꯤꯗꯤ ꯑꯗꯨꯝ ꯄꯥꯝꯒꯅꯦꯕ ꯅꯪ ꯑꯃꯨꯟꯕ ꯄꯥꯝ꯭ꯕꯔ ꯃꯨꯟ ꯃꯨꯟꯗꯕ ꯍꯧꯖꯤꯛ ꯒ꯭ꯔꯤꯟ ꯀꯂꯔꯗꯣ ꯄꯥꯝ꯭ꯔꯥ
ꯎꯝ ꯁꯤꯡ ꯃꯣꯔꯣꯛ ꯃꯦꯠꯂꯒ ꯆꯥꯕꯗꯣ
ꯑꯆꯥ
ꯃꯨꯟꯕꯗꯤ ꯌꯥꯝ ꯊꯨꯝꯃꯦ ꯑꯗꯨ ꯆꯥꯅꯤꯡꯗꯦ
ꯎꯝ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
ꯀꯤꯍꯣꯝꯁꯨ ꯈꯔ ꯀꯩꯕ ꯃꯨꯟꯃꯜꯂꯁꯨ ꯀꯛꯄꯁꯨ ꯅꯨꯡꯉꯥꯏꯇꯦꯗꯅ ꯈꯔ ꯃꯨꯜꯂꯤ ꯃꯨꯂꯤ ꯇꯧꯔꯒ ꯇꯨꯝꯕꯒꯨꯝ ꯑꯗꯨꯝ ꯊꯨꯝꯗꯤ ꯊꯨꯝꯃꯦ ꯑꯗꯨ ꯈꯔ ꯁꯤꯟꯕꯒꯨꯝꯕ ꯂꯩꯕ ꯃꯇꯝꯗ ꯍꯥꯎꯗꯤ ꯍꯥꯎꯕꯅꯦ ꯊꯨꯝꯒ ꯃꯣꯔꯣꯛꯀ ꯍꯥꯞꯄꯗꯣ
ꯎꯝ
ꯈꯣꯏꯗꯤ ꯇꯤꯟꯒ ꯌꯣꯠꯂꯦ ꯍꯧꯖꯤꯛꯇꯤ
ꯑꯩꯁꯨ ꯅꯍꯥꯟꯗꯤ ꯆꯥꯅꯤꯡꯉꯒ ꯂꯩꯕꯅꯦ ꯑꯗꯨ ꯃꯇꯝ ꯂꯩꯇꯕꯕꯣ ꯂꯧꯕ ꯆꯠꯄꯒꯤ
ꯎꯝ
ꯇꯥꯏꯃꯤꯡꯒ ꯆꯥꯟꯅꯗꯕ
ꯑꯗꯨꯒ ꯂꯐꯣꯏꯒꯤ ꯑꯃꯗꯤ ꯂꯩꯕꯅꯤ ꯂꯐꯣꯏꯁꯦ ꯂꯐꯣꯏꯁꯦ ꯑꯗꯨꯝ ꯅꯪ ꯅꯣꯏ ꯂꯐꯣꯏ ꯀꯃꯥꯏꯅ ꯆꯥꯕ꯭ꯔꯣ ꯍꯥꯏꯕꯗꯤ ꯂꯐꯨꯁꯨ ꯆꯥꯏꯀꯣ
ꯎꯝ
ꯑꯗꯨꯒ ꯈꯔ ꯃꯤꯗꯤ ꯍꯧꯖꯤꯛ ꯑꯥ ꯃꯨꯟꯗ꯭ꯔꯤꯀꯥꯟꯗ ꯍꯦꯛꯑꯒ ꯐ꯭ꯔꯥꯏ ꯇꯧꯔꯁꯨ ꯆꯥꯏ ꯃꯤꯁꯦ ꯑꯗꯨꯗꯤ ꯆꯥꯗꯦ ꯑꯗꯨꯕꯨ ꯃꯨꯟꯕ ꯀꯥꯟꯗ ꯆꯥꯕ ꯋꯥꯅꯤ ꯃꯨꯜꯂꯒ ꯃꯥꯒꯤ ꯍꯦꯟꯗꯣꯛꯂꯒ ꯃꯨꯁꯤꯜꯂꯦꯗꯅ
ꯎꯝ
ꯑꯗꯨꯝ ꯃꯨ ꯁꯤꯟꯕ ꯀꯥꯟꯗ ꯅꯣꯏ ꯆꯥꯕ꯭ꯔꯣ ꯍꯨꯟꯗꯣꯛꯄ꯭ꯔꯣ
ꯑꯩꯗꯤ ꯆꯥꯗꯦ ꯑꯗꯨꯗꯤ ꯍꯥꯎꯇꯦ ꯃꯅꯝ ꯅꯝ ꯊꯤꯌꯦꯅ
ꯌꯥꯝ ꯊꯨꯝꯂꯛꯄꯅꯤ ꯑꯗꯨ ꯃꯝꯇꯗꯣ ꯌꯥꯝ ꯊꯨꯝꯕꯅꯦ ꯃꯆꯨ
ꯎꯝ ꯆꯥꯕꯁꯨ ꯍꯥꯎꯇꯦꯗ
ꯍꯣꯏ ꯂꯩꯔꯛꯃꯆꯤꯟ ꯗꯥꯏꯔꯦꯛ ꯑ ꯀꯔꯤꯁꯨ ꯍꯥꯞꯇꯕꯤ ꯑꯗꯨꯃꯥꯏꯅ ꯇꯧꯔꯗꯤ ꯍꯥꯎꯇꯕꯅꯤ ꯑꯗꯨ ꯁꯦꯛ ꯁꯦꯝꯕꯗꯣ ꯁꯦꯛ ꯑꯗꯨꯗꯤ ꯍꯥꯎꯋꯦ ꯁꯪꯒꯣꯝ ꯁꯪꯒꯣꯝ ꯒꯨꯝꯕ ꯈꯔ ꯍꯥꯞꯄꯒꯣ
ꯎꯝ
ꯑꯗꯨꯅꯦ ꯑꯆꯨꯁ
ꯑꯗꯨꯅꯦ ꯅꯪ ꯑꯣꯖꯥ ꯑꯣꯢꯌꯣꯗ ꯑꯣꯖꯥ ꯑꯣꯏꯔ ꯄꯛꯀꯗꯕꯅꯦ ꯋꯥꯔꯤ ꯁꯥꯔ ꯂꯥꯏꯔꯤꯛ ꯇꯝꯃꯒ ꯑꯣꯛꯈꯦ ꯇꯧꯔꯝꯃꯒ ꯎꯝ ꯍꯨꯝ ꯌꯥꯝ ꯄꯛꯀꯅꯤ
ꯅꯦꯛꯁ ꯇꯥꯏꯝ ꯏꯕꯥꯅꯤ ꯂꯩꯃꯤꯟꯅꯔꯕ ꯃꯇꯨꯡꯗ ꯑꯣꯖꯥ ꯇꯧꯔꯛꯀꯦꯅꯦ ꯐꯣꯟꯗꯒꯤ
ꯋꯥꯎ
ꯌꯥꯗꯕ꯭ꯔꯣ
ꯑꯥ ꯌꯦꯡꯁꯦ ꯌꯦꯡꯁꯦ
ꯑꯁ ꯌꯦꯡꯁꯦ ꯍꯥꯏ ꯅꯨꯄꯤꯅ ꯌꯦꯡꯁꯦ ꯍꯥꯏꯔꯗꯤ ꯑꯗꯨꯝ ꯌꯥꯔꯕ ꯖꯥꯠꯅꯤꯅꯦ
ꯑꯩꯌꯥꯍꯥ ꯅꯪꯒꯤ ꯋꯥꯔꯤꯁꯦ ꯈ꯭ꯋꯥꯡ ꯅꯥꯏ ꯍꯦꯍꯦꯍ
ꯈ꯭ꯋꯥꯡ ꯅꯥꯕꯒꯤ ꯋꯥꯔꯤ ꯅꯠꯇꯦ ꯁꯤꯗꯤ ꯑꯍꯥ ꯈꯣꯡꯅꯕꯒꯤꯗꯤ ꯇꯣꯡꯉꯥꯜꯂꯦ
ꯑꯩꯍꯥ
ꯑꯩꯁꯤ ꯑꯩꯒꯤ ꯃꯃꯥꯒꯤ ꯑ ꯃꯅꯥꯎꯅꯨꯄꯤ ꯂꯩ ꯑꯩꯈꯣꯏ ꯄꯨꯟꯅ ꯂꯩꯌꯦꯕ ꯀꯣ
ꯑꯣ
ꯑꯩꯅ ꯂꯩꯕ ꯍꯥꯏꯗꯤ ꯀꯥ ꯇꯣꯉꯥꯟ ꯇꯣꯉꯥꯟꯅꯦ ꯑꯗꯨꯅ ꯍꯥꯏꯕꯅꯦ ꯑꯁꯤꯒꯤ ꯄꯨꯊꯣꯔꯛꯄꯁꯦ ꯍꯥꯏꯗꯤ ꯎꯝ ꯑ ꯀꯣ ꯄꯜꯒꯤꯗꯝ ꯀꯣꯄꯜ ꯁꯦꯝꯅꯤꯡꯉꯥꯏ ꯄꯨꯊꯣꯔꯛꯄꯅꯦ ꯍꯥꯏꯌꯦ
ꯁꯥ ꯅꯪꯅ ꯋꯥꯔꯤ ꯐꯖꯟ ꯁꯥꯕ ꯇꯥꯔꯝ
ꯑꯣ ꯑꯩꯅ ꯑꯗꯨꯝ